ꯇꯥꯕ꯭ꯔꯣ
ꯇꯥꯗ꯭ꯔꯣ
ꯇꯥꯔꯦ ꯀꯩꯗꯧꯋꯦꯅ ꯁꯥꯎꯍꯧꯕ꯭ꯔꯕ ꯑꯩꯉꯣꯟꯗ
ꯎꯝ ꯀꯩꯅꯣꯗꯣ ꯒ꯭ꯌꯥꯁꯇꯣ
ꯑꯥ
ꯒ꯭ꯌꯥꯁ ꯁꯥꯕ ꯂꯥꯛꯑꯣ ꯍꯥꯏꯅ ꯉꯥ ꯉꯥꯍꯥꯟ ꯀꯧꯔꯛ ꯀꯧꯔꯛꯄ꯭ꯔꯥ ꯏꯃꯥꯅ
ꯑꯣ ꯄꯩꯁꯥ ꯂꯩꯇ꯭ꯔꯗꯤ ꯀꯃꯥꯏꯅ ꯂꯥꯛꯇꯣꯏꯕ ꯑꯣ ꯑꯗꯨꯗꯨꯒꯤ ꯑꯣꯏꯕ꯭ꯔꯣ
ꯍꯣꯏ ꯑꯗꯨꯒꯤꯅꯦ ꯑꯩꯒꯤ ꯑꯩꯒꯤꯗꯤ ꯂꯥꯛꯑꯦꯕ ꯑꯩꯅ ꯁꯦꯝꯕꯤꯕꯗꯣ ꯑꯩꯒꯤ ꯁꯦꯝꯕꯤꯕꯗꯣꯗꯤ ꯂꯥꯛꯑꯦ ꯑꯗꯨꯒ ꯑꯩꯈꯣꯏꯅ ꯑꯁꯤ ꯂꯥꯏꯔꯤꯛꯇꯒꯤ ꯇꯧꯔꯗꯤ ꯂꯤꯁꯤꯡ ꯑꯃꯒ ꯂꯤꯁꯤꯡ ꯑꯃ ꯑꯥ ꯀꯩꯅꯣ ꯆꯥꯝꯃ ꯁꯨꯗꯦꯕ
ꯑꯣ
ꯑꯗꯨꯒ ꯑꯩꯈꯣꯏꯗ ꯑꯃꯨꯛ ꯆꯪꯂꯛꯄꯗꯣ
ꯑꯥ
ꯀꯛꯑꯗꯤ ꯆꯪꯂꯛꯄꯗꯣ ꯆꯥꯝꯃꯔꯤꯒꯨꯝꯕ ꯆꯪꯂꯛꯑꯦꯕ
ꯑꯥ
ꯑꯗꯨꯅ ꯐꯥꯔꯦꯕ ꯑꯗꯨ ꯏꯃꯥꯅ ꯃꯥꯟꯅꯗ꯭ꯔꯗꯤ ꯌꯥꯗꯕꯒꯤ
ꯑꯃ ꯂꯩꯇꯕꯒꯤ ꯅꯪꯕꯨ ꯁꯥꯕ ꯂꯥꯛꯑꯣ ꯍꯥꯏꯔꯒ ꯂꯥꯛꯇꯦ ꯍꯥꯏꯅ ꯁꯥꯎꯔꯒ
ꯑꯥ
ꯂꯩꯕꯅꯤ
ꯁꯨ ꯂꯥꯛꯄ꯭ꯔꯣ
ꯂꯥꯛꯑꯦ ꯍꯥꯏꯌꯦ ꯑꯩꯈꯣꯏꯗꯤ ꯐꯪꯗꯦ ꯃꯤꯁꯨ ꯀꯩꯅꯣ ꯇꯧꯔꯝꯒꯅꯤ
ꯃꯣꯏꯒꯤ ꯁꯥꯏ ꯏꯟꯒꯝ ꯑꯣꯏꯔꯝꯒꯅꯤꯅꯦ
ꯑꯗꯨꯒꯤ ꯁꯤꯖꯤꯟꯅꯕ ꯑꯣꯏꯔꯝꯒꯅꯤ ꯀꯩꯅꯣꯗ ꯁꯤ ꯐꯣꯟꯗ ꯐꯣꯟꯗ ꯃꯣꯏ ꯒ꯭ꯔꯨꯞ ꯂꯩ ꯍꯥꯏꯌꯦ ꯑꯗꯨꯗ ꯉꯍꯥꯟ ꯑꯃꯗꯣ ꯑꯩꯈꯣꯏ ꯏꯅꯥꯎꯅꯨꯄꯤꯗꯣ ꯃꯥꯁꯨ ꯌꯥꯎꯕꯒꯤ ꯃꯥꯅ ꯃꯤ ꯂꯣꯏꯅ ꯃꯥꯒꯤꯗꯤ ꯄꯤꯌꯦ ꯍꯥꯏꯅ ꯂꯥꯛꯄ ꯃꯇꯝꯗꯗꯤ ꯐꯣꯇꯣ ꯀꯥꯞꯄꯦ ꯑꯃꯨꯛ ꯂꯥꯛꯄ ꯕꯗꯝꯗ ꯑꯩꯈꯣꯏꯗ ꯄꯤꯒꯅꯤ ꯍꯥꯏꯔꯒ ꯄꯤꯁꯨ ꯄꯤꯔꯛꯇꯦ꯫ ꯀꯗꯥꯏꯗ ꯂꯩꯕ꯭ꯔꯥ ꯍꯥꯏꯅ ꯍꯪꯉꯦ ꯍꯥꯏꯌꯦ ꯑꯗꯨ ꯍꯪꯕꯒꯤ ꯏ ꯃꯤ ꯂꯣꯏꯅꯃꯛ ꯊꯥꯕ ꯌꯥꯅꯕ ꯗꯣ ꯆꯦꯟꯖ ꯇꯧꯔꯒ ꯍꯣꯡꯈ꯭ꯔꯦ ꯍꯥꯏꯌꯦ꯫
ꯍꯝ꯫
ꯃꫭꯏꯅ ꯑꯗꯨꯗꯒꯤ ꯑꯃꯨꯛ ꯆꯥꯅꯤꯡꯉꯥꯏ ꯇꯧꯕꯒꯤꯅꯤ꯫ ꯌꯣꯟꯊꯣꯛꯏꯅꯤ ꯑꯈꯣꯏ ꯑꯩꯅ ꯍꯧꯖꯤꯛ ꯁꯤꯖꯤꯟꯅꯔꯤ ꯁꯤꯒꯨꯝꯕ ꯈꯛꯇꯅꯦꯕ ꯃꯣꯏꯅ ꯄꯤꯔꯛꯏꯗꫭ ꯑꯗꯨ ꯑꯩꯅ ꯍꯧꯖꯤꯛ ꯁ ꯁꯤꯖꯤꯟꯅꯔꯤꯁꯦ ꯑꯩ ꯂꯩꯕꯗ ꯀꯩꯅꯣꯗꯣ ꯍꯧꯈꯤꯕ ꯂꯤꯁꯤꯡ ꯑꯅꯤ ꯍꯦꯜꯂꯦ ꯑꯗꯨ ꯑꯣꯏꯔꯗꯤ ꯀꯌꯥ ꯂꯥꯛ ꯃꯤ ꯃꯣꯏꯒꯤ ꯃꯤꯌꯥꯝ ꯇꯥꯔꯦꯗꯅ꯫ ꯀꯣꯛ ꯂꯩꯈꯠꯂ
ꯇꯨꯝꯅꯤꯡꯈ꯭ꯔꯦꯗ ꯌꯥꯗ꯭ꯔꯦ ꯍꯧꯖꯤꯛꯁꯦ꯫
ꯐꯣꯟ ꯇꯧ꯭ꯔꯒ ꯊꯕꯛ ꯇꯧꯕꯅꯤꯅ ꯋꯥꯔꯦ ꯀꯣꯛꯁꯦ ꯂꯣꯏꯅ ꯂꯩꯊꯦꯛꯀꯗꯧꯔꯦ꯫ ꯇꯨꯝꯊꯣꯛꯈꯤꯅꯤ꯫
ꯋꯥꯔꯤ ꯁꯥꯅꯔꯤ ꯀꯥꯟꯗ꯫ ꯍꯧꯔꯦꯟꯁꯦ
ꯅꯥꯡꯒꯤ ꯃꯐꯝꯁꯦ ꯅꯦꯋꯥꯛ ꯅꯋꯥꯛ ꯌꯥꯝ ꯅꯨꯡꯉꯥꯏꯇꯕ ꯃꯥꯜꯂꯦ꯫
ꯃꯝꯂꯛꯈ꯭ꯔꯗꯤ ꯇꯧꯕꯅꯦ꯫
ꯃꯝꯂꯛꯈ꯭ꯔꯕꯣ ꯑꯩꯗꯤ ꯃꯄꯥꯟ ꯊꯣꯛꯇꯕꯅꯤꯅ ꯎꯗ꯭ꯔꯦ꯫
ꯃꯝꯗꯤ ꯃꯝꯗ꯭ꯔꯤ ꯑꯗꯨꯕꯨ ꯈꯔ ꯊꯦꯡꯉꯛꯑꯗꯤ ꯍꯧꯔꯛꯑꯅꯤ ꯌꯥꯔꯣꯏ ꯅꯦꯠ꯫ ꯁꯨꯡꯌꯥ ꯌꯥꯗꯕꯅꯤ ꯕꯣꯜ ꯌꯦꯡꯕ ꯃꯇꯝꯗ ꯐꯥꯎ ꯈꯣꯏꯗꯧ ꯁꯧꯒꯠꯂꯒ ꯌꯦꯡꯕꯅꯦ꯫ ꯈꯔ ꯊꯦꯡꯅ ꯂꯥꯛꯑꯗꯤ ꯐꯩ ꯑꯉꯟꯕꯗꯨꯗꯤ ꯌꯦꯡꯕ ꯌꯥꯗꯦ꯫ ꯇꯥꯕ꯭ꯔꯣ꯫
ꯑꯥꯎ꯫
ꯑꯃꯨꯛ ꯇꯥꯗꯕ꯭ꯔꯅ ꯈꯜꯂꯤꯅꯤ ꯍꯥꯥ꯫
ꯉꯟꯅ ꯌꯦꯡꯕꯗꯨ ꯌꯥꯗꯕ꯭ꯔꯣ꯫ ꯍꯥ꯫
ꯉꯟꯅ ꯌꯦꯡꯕꯗꯣ ꯅꯦꯠ ꯌꯥꯗꯦꯕ꯫ ꯇꯥꯔꯕꯣ꯫
ꯇꯥꯌꯦ꯫
ꯉꯟꯅ ꯌꯦꯡꯕꯗꯨ ꯅꯦꯠ ꯌꯥꯗꯦꯕ ꯑꯈꯣꯏꯗ꯫ ꯊꯦꯡꯈ꯭ꯔꯗꯤ ꯈꯔ ꯐꯩ ꯊꯦꯡꯕ ꯃꯇꯝꯗꯁꯨ ꯑꯗꯨꯝ ꯌꯥꯠ ꯗꯦ ꯑꯗꯨꯕꯨ ꯈꯔ ꯈꯤꯇꯪ ꯐꯩ꯫
ꯅꯣꯏꯒꯤ ꯔꯨꯝꯗꯒꯤꯔ ꯀꯔꯤꯅꯣ ꯃꯄꯥꯟ ꯊꯣꯛꯑꯗꯤ ꯌꯥꯕ꯭ꯔꯣꯕ꯫
ꯎꯝ ꯄꯥꯟꯊꯣꯛ ꯑꯁꯨ ꯌꯥꯗꯦ ꯁꯤꯗ ꯃꯉꯥꯒꯤ ꯐꯪꯕꯗꯣ꯫
ꯑꫭ꯫
ꯍꯦꯛ ꯍꯦꯛ ꯐꯪꯗꯦꯕ ꯃꯝꯂꯛ ꯑꯗꯤ ꯑꯗꯨꯝ ꯀꯩꯅꯣ ꯇꯧꯔꯗꯤ
ꯍꯧꯖꯤꯛ ꯀꯥꯟ ꯁꯤꯗꯁꯨ ꯑꯗꯨꯝ ꯇꯧꯋꯦꯗ
ꯑꯌꯨꯛ ꯅꯨꯡꯊꯤꯟꯗꯤ ꯑꯗꯨꯝ ꯅꯨꯡꯉꯥꯏꯕꯅꯤ ꯍꯥꯟꯅ ꯂꯩꯔꯝꯕ ꯌꯨꯝꯗꯨꯗꯗꯤ ꯑꯗꯨꯝ ꯅꯨꯡꯉꯥꯏꯕꯅꯦꯕ ꯁꯤꯗꯤ ꯑꯗꯨꯕꯨ ꯍꯧꯖꯤꯛꯇꯤ ꯌꯥꯗ꯭ꯔꯦ ꯍꯧꯖꯤꯛꯀꯤ ꯌꯨꯝꯗꯤ ꯁꯨꯡꯌꯥ ꯍꯦꯛ ꯌꯥꯗꯦ ꯀꯩꯗꯧꯕꯩꯔꯥ ꯈꯪꯗꯦ
ꯑꯩꯒꯤꯗꯤ ꯔꯨꯝꯗꯗꯤ ꯅꯦꯠꯁꯦ ꯃꯩ ꯃꯨꯠꯈ꯭ꯔꯗꯤ ꯅꯦꯠ ꯁꯦ ꯅꯨꯡꯉꯥꯏꯔꯔꯣꯏ ꯔꯨꯝꯗꯗꯤ ꯃꯄꯥꯟꯗꯗꯤ ꯅꯨꯡꯉꯥꯏ ꯗꯨꯕ ꯔꯨꯝꯗꯗꯤ ꯃꯩ ꯃꯨꯠ ꯈꯔꯗꯤ ꯅꯦꯠ ꯑꯗꯨꯝ ꯆꯞꯄ ꯍꯧꯔꯛꯀꯅꯤ ꯑꯗꯨꯒꯤ ꯈꯣꯏꯇꯧ ꯁꯧꯅꯤꯡꯕꯅꯦ ꯅꯍꯥꯟꯗꯣ ꯕꯣꯜ ꯌꯦꯡꯕ ꯃꯇꯝ ꯌꯧꯔꯛ ꯔꯛꯑꯦ ꯍꯥꯏꯔꯗꯤ ꯃꯩ ꯃꯨꯠꯈ꯭ꯔꯅꯤ ꯑꯗꯨꯒꯤ ꯑꯩꯈꯣꯏꯗꯤ ꯎ ꯁꯥꯎꯅꯤꯡꯕꯅꯦ ꯅꯍꯥꯟ ꯁꯥꯟꯅꯕ ꯍꯧꯕ ꯃ ꯇꯝꯗ
ꯈꯔꯗꯤ ꯐꯩ ꯃꯄꯥꯟ ꯊꯣꯛꯑꯗꯤ ꯈꯤꯇꯪꯗꯤ ꯐꯩ ꯃꯅꯨꯡꯗꯒꯤꯗꯤ ꯆꯤꯟ ꯅꯥꯕ ꯌꯥꯗ꯭ꯔꯦ
ꯑꯩꯍꯥ ꯋꯥꯏꯌꯦꯗ ꯉꯥꯛꯇꯪ ꯇꯨꯝꯕ ꯇꯥꯔꯦ ꯍꯧꯖꯤꯛꯁꯦ
ꯋꯥ ꯉꯥꯡꯃꯟꯕꯩꯅꯦ ꯋꯥꯔꯤꯗꯣ ꯊꯕꯛ ꯆꯠꯂꯒ ꯍꯜꯂꯛꯑꯒ ꯑꯁ
ꯑꯁ
ꯂꯦꯞꯇꯕꯤ ꯋꯥ ꯉꯥꯡꯕꯅꯤꯅ ꯁꯤꯒꯗꯧꯔꯦ ꯑꯩꯁꯨ
ꯑꯩ ꯉꯁꯥꯏꯗꯒꯤ ꯉꯥꯡꯔ ꯂꯩꯔꯝꯅꯦ
ꯁ꯭ꯀꯨꯜꯗ
ꯑꯌꯨꯛ ꯍꯦꯛ ꯍꯧꯒꯠꯄꯒ ꯁ꯭ꯀꯨꯜꯗꯒꯤ ꯉꯥꯔ ꯉꯥꯔ ꯉꯥꯔ ꯉꯥꯔ ꯉꯥꯔ ꯂꯥꯛꯄꯗꯣ ꯍꯧꯖꯤꯛꯐꯥꯎ ꯂꯦꯞꯇ꯭ꯔꯤ ꯃꯤꯅ ꯍꯤꯡꯒꯗꯧ ꯊꯕꯛ ꯅꯠꯇꯦ
ꯁꯤꯗꯧꯔꯦ ꯑꯩ ꯍꯧꯖꯤꯛ ꯍꯧꯖꯤꯛꯇꯤ ꯌꯥꯝ ꯋꯥꯈ꯭ꯔꯦ ꯑꯩꯒꯤ ꯆꯤꯟꯐꯥꯎ ꯀꯥꯊꯣꯛꯅꯤꯡꯗ꯭ꯔꯦ
ꯇꯔꯥ ꯀꯨꯟꯃꯨꯛꯇꯤ ꯁꯨꯔꯝꯃꯅꯤ ꯅꯠꯇ꯭ꯔꯣ
ꯇꯔꯨꯛ ꯂꯩꯌꯦ
ꯑꯦ ꯅꯠꯇꯦ ꯑꯩꯅ ꯍꯥꯏꯕꯗꯤ ꯅꯪ ꯅꯪꯅ ꯀꯧꯕꯗꯣ
ꯅꯤꯄꯥꯟ ꯅꯤꯄꯥꯟ ꯍꯥꯏꯕ ꯑꯣꯏꯔꯝꯒꯅꯤ ꯑꯥ ꯃꯥꯄꯟ ꯃꯣꯏꯅ ꯍꯥꯏꯔꯛꯄꯗꯨꯒ ꯑꯩꯅ ꯍꯥꯏꯈꯤꯕꯗꯨꯒ ꯀꯣ
ꯎꯝ ꯅꯨꯡꯒꯟ ꯅꯥꯕꯒꯤ ꯁꯤꯒꯗꯧꯔꯦ ꯑꯗꯨ ꯑꯉꯥꯡꯗꯣ ꯏꯔꯨꯕ ꯂꯣꯏꯔꯒ ꯑꯃꯨꯛ ꯊꯣꯛꯂꯛꯑꯗꯤ ꯐꯒꯗꯕ
ꯁꯤ ꯌꯨꯝꯁꯤꯁꯨ ꯑꯃꯥꯔꯛꯇꯤ ꯂꯥꯛꯇꯤ ꯂꯥꯛꯅꯤꯡꯕꯅꯦ
ꯁꯨꯇꯤ ꯂꯣꯏꯗ꯭ꯔꯤꯉꯩꯗ ꯌꯨꯝ ꯑꯃꯔꯛ ꯆꯠꯀꯦꯅ ꯈꯟꯕꯅꯤ ꯆꯠꯄ ꯐꯪꯗ꯭ꯔꯦ
ꯁꯤ ꯊꯥꯖꯤ ꯂꯣꯏꯔꯒꯗꯤ ꯃꯊꯪ ꯊꯥꯗ ꯌꯨꯝ ꯑꯃꯔꯛ ꯀꯥꯁꯤꯔ ꯈꯪꯗꯦ
ꯏꯔꯥꯡꯗꯤ
ꯈꯪꯗꯦ ꯅꯍꯥꯟꯗꯣ ꯑꯍꯝ ꯃꯤꯒꯤ ꯌꯨꯝ ꯀꯩꯅꯣ ꯇꯧ ꯃꯩꯅ ꯀꯩꯅꯣ ꯇꯧꯋꯦ ꯍꯥꯏꯕ ꯃꯇꯝꯗꯗꯤ ꯕꯟ ꯑꯃꯨꯛ ꯍꯧꯒꯗ꯭ꯔꯥ ꯍꯥꯏꯔꯒ ꯍꯧꯗꯤ ꯍꯧꯗꯦ
ꯒꯌꯥꯟ ꯃꯦꯟ ꯇꯥꯕꯖꯥꯠ ꯅꯠꯇꯦ
ꯃꯣꯏꯒꯤ ꯃꯤꯁꯤꯡꯗꯨ ꯐꯣꯡꯅ ꯆꯦꯜꯂ ꯐꯥꯎ ꯐꯥꯕꯤꯗꯕꯅꯤꯅ ꯎꯄꯥꯏ ꯂꯩꯇꯦ
ꯁꯤꯗꯪ ꯂꯦꯞꯈ꯭ꯔꯗꯤ ꯐꯒꯅꯤ
ꯂꯝꯕꯤ ꯐꯔꯑꯀꯥꯟꯁꯤꯗ ꯏꯔꯥꯡ ꯇꯧ ꯂꯩ ꯂꯝꯕꯤꯗ ꯍꯧꯖꯤꯛꯀꯥꯟ ꯀꯣꯏꯕ ꯆꯠꯄ ꯅꯨꯡꯉꯥꯏꯒꯗꯧ ꯃꯥꯜꯂꯦ
ꯀꯩ ꯍꯥꯏꯕ
ꯂꯝꯕꯤꯗꯣ
ꯎꯝ
ꯌꯨꯝ ꯆꯠꯄ ꯂꯝꯕꯤꯗꯣ
ꯍꯣꯏ
ꯍꯧꯖꯤꯛꯀꯥꯟꯗꯤ ꯂꯣꯏ ꯐꯒ꯭ꯔꯦ ꯍꯥꯏꯅ
ꯀꯔꯣꯝꯗꯅꯣ
ꯑꯁꯤꯗꯒꯤ ꯅꯣꯏꯒꯤꯗ
ꯍꯣꯏ ꯑꯗꯨꯗꯤ ꯐꯔꯝꯒꯅꯤ
ꯒꯥꯔꯤ ꯃꯆꯥꯗꯒꯨꯝꯕ ꯆꯠꯂꯒ ꯁꯤꯟꯅꯔꯤ ꯌꯦꯡꯕꯗꯣ ꯆꯠꯂꯗꯤ ꯅꯨꯡꯉꯥꯏꯒꯗꯧꯕꯅꯦ
ꯑꯗꯨꯕꯨꯗꯤ
ꯍꯥꯥ
ꯊꯋꯥꯏ ꯊꯒꯦꯅ ꯆꯠꯄꯒ ꯆꯞ ꯃꯥꯅꯔꯅꯤꯕ ꯈꯨꯠꯁꯦ ꯑꯃꯨꯛ ꯄꯣꯛꯀꯗꯧꯔꯦ ꯇꯥꯕ꯭ꯔꯣ
ꯎꯏ ꯎꯏꯔꯀꯦ ꯇꯧꯋꯦ ꯇꯨꯝꯅꯤꯡꯃꯟꯕꯒꯤ ꯑꯍꯝ
ꯀꯣꯛ ꯁꯨꯨ ꯉꯥꯎꯈꯠꯂꯛꯑꯦ ꯒꯌꯥꯟ ꯃꯦꯟ ꯇꯥꯗꯦ
ꯅꯣꯏ ꯉꯥꯎꯔꯛꯀꯅꯤ ꯑꯁ ꯌꯥꯗ꯭ꯔꯦ ꯊꯥꯔꯒ ꯏꯟꯖꯥꯡ ꯊꯣꯡꯕꯅꯤꯅ ꯌꯥꯔꯔꯣꯏ ꯌꯥꯔꯔꯣꯏ ꯌꯥꯔꯔꯣꯏ
ꯍꯦ ꯍ ꯃꯪ ꯃꯪꯒꯦ ꯇꯧꯋꯦ ꯇꯨꯝꯅꯤꯡꯃꯟꯕꯒꯤ
ꯑꯗꯨꯏ ꯈꯨꯇꯨꯝꯗꯨꯗꯤ ꯀꯗꯥꯏꯗꯒꯤ ꯆꯥꯎꯔꯣꯏꯗꯣꯏꯒꯦ
ꯍꯝ ꯍꯝ ꯅꯨꯡꯗꯥꯡꯗꯤ ꯊꯦꯡ ꯊꯦꯡ ꯇꯨꯝꯕꯒꯤꯅꯦ ꯅꯣꯏꯕ ꯅꯨꯡꯉꯥꯏꯕꯁꯦ ꯕꯥꯔꯣ ꯍꯦꯜꯂꯒ ꯇꯨꯝꯕꯖꯦ ꯅꯣꯏꯈꯠꯂꯦ ꯍꯥꯏꯌꯦ ꯑꯩꯗꯤ ꯄꯨꯡ ꯑꯍꯨꯝ ꯃꯔꯤ ꯑꯗꯨꯋꯥꯏꯗ ꯉꯥꯛꯇ ꯇꯨꯝꯃꯦ ꯇꯨꯝꯅꯤꯡꯂꯛꯇꯕꯒꯤꯅꯤꯅꯦ ꯇꯨꯝꯃꯣ ꯁꯨꯛꯌꯥ ꯌꯥꯗꯕ
ꯅꯣꯏꯒꯤ ꯑꯩꯗꯤ ꯑꯗꯨꯗꯤ ꯄꯨꯡ ꯕꯥꯔꯣ ꯍꯦꯜꯂꯒ ꯇꯨꯝꯃꯁꯨ ꯅꯣꯏꯈꯠꯇꯦ ꯀꯩꯗꯧꯕꯩ ꯑꯣꯏꯖꯥꯠꯅꯣ
ꯅꯪꯗꯤ ꯅꯣꯏꯈꯠꯂꯔꯣꯏ